ꯍꯜꯂꯣ
ꯑꯣ
ꯇꯥꯔꯤꯕ꯭ꯔꯣ
ꯇꯥꯏꯌꯦ ꯇꯥꯏꯌꯦ
ꯀꯩꯗꯧꯔꯤꯒꯦ ꯍꯧꯖꯤꯛꯇꯤ
ꯍꯧꯖꯤꯛꯇꯤ ꯍꯤꯞꯄꯤꯌꯦ
ꯍꯧꯖꯤꯛ ꯍꯤꯞꯄꯝ ꯇꯝꯅ
ꯍꯣꯏ
ꯊꯕꯛ ꯏꯪꯈꯪ ꯇꯧ ꯌꯥꯗꯕ꯭ꯔꯥ
ꯑꯥ
ꯊꯕꯛ ꯏꯪꯈꯥꯡ ꯇꯧꯕ ꯌꯥꯗꯕ꯭ꯔꯥ
ꯀꯩꯅꯣ ꯗ꯭ꯌꯨꯇꯤ ꯂꯣꯏꯔꯒ ꯂꯥꯛꯄꯅꯦ ꯉꯥꯛꯇꯪꯗꯤ ꯄꯣꯊꯥꯈꯤꯒꯦꯅ
ꯑꯆ ꯆꯥ ꯐꯩ ꯐꯩ ꯗ꯭ꯌꯨꯇꯤ ꯀꯟꯅ ꯇꯧꯕ ꯃꯥꯜꯂꯤꯀꯣ
ꯅꯠꯇꯦꯗ
ꯋꯥꯕꯨ ꯋꯥꯔꯝꯅꯤꯅꯦ ꯑꯗꯨꯗꯤ ꯗ꯭ꯌꯨꯇꯤ ꯑꯣꯏꯔꯗꯤ
ꯑꯗꯨꯝ ꯎꯝ ꯋꯥꯏꯑꯦ
ꯄꯨꯡ ꯄꯨꯡ ꯀꯌꯥ ꯆꯠ ꯗ꯭ꯌꯨꯇꯤ ꯑꯣꯏꯕ꯭ꯔꯥ
ꯄꯨꯡ ꯑꯃꯗ ꯂꯣꯏꯄ
ꯑꯌꯨꯛ ꯑꯌꯨꯛꯇꯒꯤ ꯍꯧꯔꯒ
ꯍꯣꯏ
ꯑꯌꯨꯛ ꯄꯨꯡ ꯀꯌꯥꯗꯒꯤ ꯍꯧꯕ
ꯁꯚꯦꯟ ꯅꯪꯅꯕ ꯆꯠꯀꯅꯤ ꯁꯚꯦꯟ ꯃꯃꯥꯡꯗ ꯂꯥꯛꯀꯗꯕ
ꯐꯩꯅꯦ ꯑꯗꯨꯗꯤ
ꯎꯝ ꯐꯩ ꯐꯩꯌꯦꯅ ꯍꯥꯏꯅꯤꯡꯉꯥꯏꯅꯤ
ꯏꯟꯇꯔꯟ ꯑꯣꯏꯕꯒꯤ ꯏꯟꯇꯔꯟ ꯇꯧꯕ꯭ꯔꯥ ꯍꯧꯖꯤꯛꯀꯥꯟ
ꯍꯣꯏ ꯏꯟꯇꯔꯟꯅꯦ
ꯀꯌꯥꯝ ꯃꯇꯝ ꯀꯌꯥꯝ ꯂꯧꯕ ꯊꯥ ꯀꯌꯥꯃꯨꯛ ꯆꯪꯗꯣꯏꯅꯣ
ꯊꯥ ꯇꯔꯨꯛ ꯇꯝꯈꯤꯅꯤ
ꯑꯣꯏꯁ ꯏꯟꯇ꯭ꯔꯟꯕꯨ ꯊꯥ ꯇꯔꯨꯛꯃꯨꯛ ꯑꯣꯏꯕ
ꯍꯣꯏ
ꯅꯪꯅ ꯑꯗꯨ ꯀꯣꯔ꯭ꯁ ꯇꯝꯕ ꯂꯣꯏꯕꯗ ꯆꯍꯤ ꯀꯌꯥ ꯆꯪꯕ꯭ꯔꯥ ꯏꯟꯇꯔꯟꯗꯣ ꯌꯥꯎꯗꯕꯤꯗ
ꯆꯍꯤ ꯑꯍꯨꯝ
ꯆꯍꯤ ꯑꯍꯨꯝ ꯀ꯭ꯂꯥꯁ ꯁꯤꯛꯁ ꯃꯟ ꯏꯟꯇꯔꯟ
ꯎꯝ ꯄ꯭ꯂꯥꯁ ꯋꯥꯟ ꯏꯔ ꯋ꯭ꯥꯔꯛ ꯑꯦꯛꯁꯄꯤꯔꯤꯌꯦꯟꯁ
ꯑꯣꯃꯥꯏꯒꯣꯠ ꯂꯣꯏꯔꯦꯅꯦ ꯑꯗꯨꯗꯤ ꯑꯗꯨ ꯌꯥꯎꯗ꯭ꯔꯗꯤ ꯌꯥꯗ꯭ꯔꯦ
ꯌꯥꯗꯦ ꯍꯣꯏ ꯏꯟꯇꯔꯟꯗꯤ ꯀꯝꯄꯜꯁꯔꯤꯅꯦ
ꯏꯁ ꯑꯦꯛꯁꯄꯤꯔꯤꯌꯦꯟꯇ ꯋꯥꯟ ꯏꯔ ꯑꯦꯛꯁꯄꯤꯔꯤꯌꯦꯟꯁ ꯃꯨꯛ ꯑꯣꯏꯗꯣꯏꯅꯤ ꯍꯥꯏꯕ
ꯎꯝ ꯑꯦꯛꯁꯄꯤꯔꯤꯌꯦꯟꯁ ꯇꯧꯒꯅꯤ ꯑꯃꯨꯛꯀ
ꯑꯁ ꯑꯗꯨꯗꯤ ꯃꯇꯝꯁꯦ
ꯍꯣꯏ
ꯃꯇꯝ ꯌꯥꯝ ꯆꯪꯒꯅꯤꯀꯣ ꯑꯗꯨꯗꯤ ꯍꯣꯏ ꯊꯕꯛ ꯇꯣ ꯑꯩꯈꯣꯏ ꯊꯕꯛ ꯇꯧ ꯇꯧꯕ ꯍꯧꯗ꯭ꯔꯤꯉꯩꯗꯒꯤ ꯂꯨꯍꯣꯡꯕ ꯃꯇꯝ ꯑꯃꯨꯛꯀ ꯂꯥꯛꯑꯅꯤꯅꯦ ꯑꯗꯨꯗꯤ
ꯍꯣꯏ
ꯑꯁ ꯈꯪꯗ꯭ꯔꯦꯗ
ꯎꯄꯥꯏ ꯂꯩꯇꯦ ꯑꯗꯨꯅꯦ
ꯂꯩꯕꯗꯤ ꯔꯦꯟꯗ ꯂꯩꯕ꯭ꯔꯥ ꯍꯣꯁꯇꯦꯜꯗ ꯂꯩꯕ꯭ꯔꯥ
ꯅꯠꯇꯦ ꯌꯨꯝ ꯂꯩꯌꯦ
ꯎꯝ ꯅꯣꯏ ꯌꯨꯝ ꯁ꯭ꯋꯥꯏꯗꯒꯤꯔꯣ
ꯍꯣꯏ ꯑꯁꯤꯗ ꯂꯩꯕꯀꯣ
ꯎ
ꯇꯝꯄꯥꯛꯇ ꯂꯩꯕ ꯍꯣꯏ ꯆꯤꯡꯗꯁꯨ ꯂꯩꯗꯤ ꯂꯩꯌꯦ ꯑꯗꯨꯕꯨ ꯁꯤꯗ ꯑꯣꯏꯅ ꯑꯗꯨꯝ ꯂꯥꯏꯔꯤꯛ ꯇꯝꯕ ꯀꯩꯀꯥꯗꯣ ꯁꯤ ꯑꯗꯨꯨꯝ ꯇꯝꯕꯀꯣ
ꯐꯩ ꯐꯩ ꯑꯩꯁꯨ ꯑꯩꯁꯨ ꯏꯅꯥꯎꯅꯨꯄꯤ ꯑꯦꯠꯃꯤꯁꯟ ꯇꯧꯕ ꯆꯠꯂꯒ ꯍꯂꯛ ꯍꯜꯂꯛ ꯂꯩ ꯌꯥꯝ ꯇꯨꯝꯅꯤꯡ ꯇꯨꯝꯅꯤꯡꯃꯟꯗꯅꯀꯣ
ꯑꯣ
ꯑꯗꯨꯃꯥꯏꯅ ꯑꯩꯁꯨ ꯋꯦꯗꯔꯒ ꯌꯥꯝ ꯃꯪ ꯑꯗꯨꯒꯤ ꯇꯨꯝꯃꯁꯤꯔꯥ ꯍꯥꯏꯅ ꯇꯧꯔꯨꯕꯅꯦꯕ
ꯅꯣꯡ ꯇꯥꯕ꯭ꯔꯣ
ꯉꯁꯥꯏꯗꯤ ꯇꯥꯏ ꯍꯧꯖꯤꯛ ꯈꯤꯇꯪ ꯂꯦꯞꯈꯤ ꯑꯗꯨꯕꯨ ꯃꯪꯕꯗꯤ ꯀꯟꯅ ꯃꯪꯉꯤ ꯍꯣꯔꯦꯟꯗꯤ ꯍꯩꯊꯒꯗꯕ ꯃꯥꯜꯂꯤ
ꯑꯩꯈꯣꯏꯁꯨ ꯅꯣꯡꯗꯤ ꯇꯥꯏ ꯑꯗꯨꯕꯨ ꯀꯩꯅꯣ ꯇꯧꯋꯦ ꯎꯝ ꯃꯝꯗꯤ ꯃꯝꯃꯦ ꯉꯁꯥꯏꯗꯣ ꯇꯥꯏꯕ ꯍꯧꯖꯤꯛꯇꯤ ꯇꯥꯗꯦ ꯃꯝꯃꯦ
ꯉꯁꯥꯏ ꯑꯁ ꯑꯣꯐꯤꯁꯇ ꯀꯨꯏꯅ ꯐꯝꯈ꯭ꯔꯕꯅꯤ ꯐꯝꯈ꯭ꯔꯕꯅꯤꯅꯦ ꯃꯄꯥꯟ ꯊꯣꯛꯄ ꯌꯥꯗꯕꯒꯤꯀꯣ ꯅꯣꯡ ꯆꯨꯕꯒꯤ ꯅꯣꯡ ꯆꯣꯠꯄꯁꯦ ꯅꯨꯡꯉꯥꯏꯇꯦꯗꯅ
ꯎꯝ ꯅꯨꯡꯉꯥꯏꯇꯦ ꯉꯁꯤꯗꯤ ꯀꯩꯖꯥꯡ ꯆꯥꯔꯦ
ꯉꯁꯤ ꯑꯩꯒꯤ ꯃꯔꯨꯞ ꯑꯃꯅ ꯍꯜꯂꯛꯄꯗ ꯗꯥꯜ ꯆꯝꯐꯨꯠ ꯇꯧꯔ ꯂꯩ ꯑꯗꯨꯕꯨ ꯎꯛꯁꯥ ꯑꯣꯛꯁꯥ ꯈꯔ ꯂꯧꯔꯒ ꯄꯨꯔꯛꯑꯒ ꯆꯥꯏ
ꯑ ꯑꯣ ꯍꯥꯎꯋꯦꯅꯦ ꯉꯁꯤꯗꯤ
ꯀꯥꯏꯗꯩꯩ ꯉꯁꯤꯗꯤ ꯈꯤꯇꯪ ꯃꯤꯒꯤ ꯊꯣꯡꯂꯤꯕꯗꯨꯣ ꯈꯤꯇꯪ ꯂꯧꯖꯔꯒ ꯆꯥꯕꯨ ꯋꯥꯅꯤꯗ ꯑꯩꯈꯣꯏꯅ ꯀꯦꯖꯤ ꯀꯦꯖꯤ ꯂꯧꯔꯒ ꯑꯗꯨꯝ ꯆꯥꯕꯅꯤ ꯍꯦ ꯅꯍꯥꯟꯗꯤ
ꯑꯣ ꯑꯣ
ꯏꯟꯁꯥꯡꯁꯦ ꯃꯥꯅꯦ ꯏꯟꯁꯥꯡꯁꯦ ꯀꯩ ꯀꯩꯅꯣ ꯌꯥꯎꯗ꯭ꯔꯗꯤ ꯆꯥꯕꯁꯦ ꯑꯗꯨꯝ ꯌꯥꯗꯕꯀꯣ
ꯎꯝ
ꯑꯗꯨꯒꯤꯅꯤꯗ
ꯑꯗꯣ ꯅꯪꯗꯤ ꯉꯁꯤꯗꯤ ꯑꯗꯨꯝ ꯂꯣꯏꯔꯦ ꯅꯪꯒꯤ ꯊꯕꯛ ꯑꯇꯣꯞꯄ ꯆꯠꯂꯔꯣꯏ
ꯑꯁ ꯊꯕꯛ ꯑꯆꯥꯎꯕ ꯌꯥꯝ ꯑꯃ ꯂꯣꯏꯈ꯭ꯔꯕꯅꯤ ꯍꯧꯖꯤꯛꯇꯤ ꯄꯣꯊꯥꯕ ꯃꯇꯝꯅꯤ
ꯑꯣ ꯑꯣ
ꯑꯦꯠꯃꯤꯁꯟ ꯇꯧꯕ ꯌꯨꯅꯤꯐꯣꯔꯝ ꯇꯨꯕ ꯀꯩꯀꯩꯅꯣ ꯂꯣꯏꯅ ꯑꯩꯌ ꯉꯁꯥꯏ ꯄꯨꯡ ꯇꯔꯥꯗꯒꯤ ꯍꯣꯠꯅ ꯄꯨꯡ ꯇꯔꯥꯗꯒꯤ ꯆꯠꯄ ꯍꯧꯔ ꯆꯠ ꯍꯧꯖꯤꯛꯇꯪ ꯍꯜꯂꯛꯄꯗ ꯉꯥꯏꯔꯤ
ꯅꯪꯗꯤ ꯄꯨꯡ ꯇꯔꯥ ꯑꯩ꯭ꯈꯣꯏꯗꯤ ꯌꯦꯡꯉꯣ ꯄꯨꯡ ꯁꯚꯦꯟ ꯅꯪꯅꯕ ꯌꯦꯡꯉꯣ
ꯑꯣ ꯆꯥꯆꯥ
ꯑꯗꯨꯒꯤ ꯆꯥꯛ ꯆꯥꯗꯦꯕ
ꯑꯌꯨꯛ ꯇꯤꯐꯤꯟ ꯄꯨꯔꯒ ꯆꯠꯄ꯭ꯔꯥ ꯑꯗꯨꯗꯤ
ꯇꯤꯐꯤꯟꯁꯨ ꯄꯨꯋꯦ ꯑꯗꯨꯕꯨ ꯑꯁ ꯆꯥꯅꯤꯡꯗꯦꯗ ꯍꯣꯁꯄꯤꯇꯥꯜꯃꯛꯇꯗꯤ
ꯑꯁ ꯑꯗꯨꯗ ꯆꯥꯕ ꯑꯩꯁꯨ ꯑꯩꯁꯨ ꯇꯜꯂꯤꯅꯤ ꯑꯅꯥꯕꯒꯨꯝꯕ ꯑꯅꯥꯕꯒꯨꯝꯕ ꯌꯦꯡꯕ ꯆꯠꯄ ꯀꯥꯟꯗ ꯑꯩꯗꯨꯗ ꯆꯥꯕ ꯇꯜꯂꯤ
ꯑꯩꯗꯤ ꯑꯦꯄꯥꯇꯥꯏꯠ ꯂꯩꯇꯦ ꯍꯥꯏꯕꯗꯤ ꯑꯅꯥꯕꯗꯨꯝ ꯌꯦꯡ ꯌꯦꯡꯉꯒꯀꯣ ꯃꯣꯠ ꯄꯁꯤꯡ ꯀꯩꯀꯥ ꯌꯦꯡꯉꯒ ꯑꯃꯨꯛꯀ ꯍꯧꯖꯤꯛ ꯍꯧꯖꯤꯛꯅ ꯆꯥꯛ ꯆꯥꯕꯅꯤ ꯑꯗꯣ ꯌꯦꯡꯉꯣ ꯑꯗꯨꯝ ꯃꯔꯛ ꯃꯔꯛꯇꯗꯤ ꯅꯤꯡꯁꯤꯡꯂꯛꯑꯦꯕ
ꯑꯗꯨꯗꯤ ꯀꯝꯄꯜꯁꯔꯤꯅꯤꯅꯦ ꯀꯩꯅꯣ
ꯆꯥꯕ ꯀꯥꯟꯗ ꯑꯗꯨꯝ ꯑꯞꯇꯥꯏꯠꯇꯣ ꯂꯩꯔꯛꯇꯦꯕ
ꯎꯝ
ꯑꯗꯨꯝ ꯇꯥꯎꯋꯦ ꯑꯗꯨꯒꯤ ꯑꯗꯨꯝ ꯑꯍꯥꯎꯕ ꯀꯦꯐꯁꯤꯒꯨꯝꯕ ꯑꯗꯨꯝ ꯑꯩꯒꯤ ꯋꯥꯈꯜꯗ ꯑꯗꯨꯝ ꯈꯟ ꯈꯜꯂꯒ ꯃꯔꯛ ꯃꯔꯛꯇ ꯑꯗꯨꯝ ꯆꯥꯕꯅꯦ
ꯎꯝ
ꯍꯣꯁꯄꯤꯇꯥꯥꯜꯗꯗꯤ ꯑꯁ ꯈꯔꯗꯤ ꯑꯩꯈꯣꯏꯁꯨ ꯑꯗꯨꯝ ꯑꯩꯈꯣꯏꯒꯤ ꯏꯁꯇꯥꯐ ꯑꯩꯈꯣꯏꯒ ꯑꯩꯈꯣꯏ ꯑꯗꯨꯝ ꯏꯟꯇꯔꯟ ꯆꯠꯄꯁꯤꯡꯒ ꯑꯗꯨꯝ ꯇꯤꯐꯤꯟ ꯄꯨꯅꯔꯛꯑꯒ ꯕ꯭ꯔꯦꯛ ꯕ꯭ꯔꯦꯛ ꯕ꯭ꯔꯦꯛ ꯂꯩꯌꯦꯕꯀꯣ
ꯎꯝ
ꯑꯗꯨꯗ ꯑꯗꯨꯝ ꯃꯔꯛ ꯃꯔꯛꯇꯗꯤ ꯑꯗꯨꯝ ꯆꯥꯏꯌꯦ ꯆꯥꯔꯁꯨ ꯑꯩꯈꯣꯏꯒꯤ ꯃꯈꯥꯗ ꯗꯥꯏꯅꯤꯡ ꯍꯣꯜ ꯂꯩꯌꯦ ꯁꯇꯥꯐꯁꯤꯡ ꯀꯩꯀꯥꯈꯣꯏꯒꯤꯀꯣ ꯑꯗꯨꯗꯗꯤ ꯑꯗꯨꯝ ꯆꯥꯏꯗꯨꯗꯤ ꯎꯝ ꯅꯥꯟꯕꯅꯤꯅ ꯈꯔ ꯐꯩ ꯑꯗꯨꯕꯨ ꯎꯝ ꯑꯗꯨꯗꯤ ꯃꯔꯛ ꯃꯔꯛꯇ ꯆꯥꯏ ꯍꯣꯏ ꯑꯗꯨꯝ ꯑꯩꯈꯣꯏꯅ ꯏꯟꯖꯥꯡꯒꯨꯝꯕ ꯁꯤꯡꯖꯨꯒꯨꯝꯕ ꯄꯨꯔꯛꯑꯒ ꯀꯣ ꯍꯥꯎꯕ ꯃꯊꯦꯜ ꯈꯔ ꯌꯥꯝꯃꯗꯤ ꯆꯥꯕꯗꯣ ꯈꯔ ꯅꯨꯡꯉꯥꯏꯌꯦ
ꯃꯥꯅꯦ ꯃꯥꯅꯦ ꯃꯤ ꯀꯌꯥꯃꯨꯛ ꯃꯤ ꯀꯌꯥꯃꯨꯛꯗꯤ ꯏꯟꯇꯔꯟ ꯇꯧꯕ꯭ꯔꯥ ꯍꯧꯖꯤꯛꯀꯥꯟ
ꯃꯤ ꯇꯔꯨꯛꯀꯣ ꯍꯧꯖꯤꯛꯁꯦ
ꯇꯔꯨꯛ
ꯎꯝ
ꯏꯁ ꯃꯤ ꯇꯔꯨꯛ ꯈꯛꯇ ꯑꯣꯏꯕ꯭ꯔꯣ
ꯍꯣꯏ ꯍꯥꯏꯕꯗꯤ ꯃꯣꯏꯗꯣ ꯄ꯭ꯔꯥꯏꯚꯦꯠ ꯑꯣꯏꯕꯅꯤꯅ ꯃꯤ ꯌꯥꯝ ꯂꯧꯗꯦꯕ
ꯑꯣ
ꯑꯗꯨꯒ ꯎꯝ ꯑꯗꯨꯒ ꯀꯦꯟꯁꯔꯒꯤꯁꯨ ꯑꯣꯏꯕꯒꯤꯀꯣ ꯑꯗꯨꯒꯤ ꯑꯗꯨꯝ ꯀꯦꯟꯁꯥꯔꯒꯤ ꯑꯣꯏꯕꯅꯤꯅ ꯑꯅꯥꯕꯁꯤꯡꯒꯤ ꯑꯗꯨꯝ ꯁꯦꯔꯤꯌꯁ ꯃꯈꯩ ꯑꯗꯨꯝ ꯂꯥꯛꯑꯦ ꯑꯗꯨꯒꯤ ꯑꯗꯨꯝ ꯅꯨꯡꯉꯥꯏꯁꯨ ꯅꯨꯡꯉꯥꯏ ꯗꯦ ꯃꯣꯏꯒꯤꯗꯣ ꯀꯦꯃꯣꯀꯨꯝꯕ ꯀꯥꯕꯗꯣ ꯋꯥꯗꯤ ꯋꯥꯕ ꯃꯥꯜꯂꯦ
ꯑꯁ ꯑꯩꯗꯤ ꯀꯤꯌꯦꯀꯣ ꯑꯗꯨꯒꯨꯝꯕꯗꯣ
ꯀꯦꯃꯣ ꯀꯥꯞꯕ ꯌꯥꯝ ꯋꯥꯕꯅꯤ ꯑꯩꯈꯣꯏ ꯐꯥꯎ ꯌꯦꯡꯕ ꯀꯥꯟꯗ ꯌꯦꯡꯕ ꯉꯝꯗꯦ
ꯑꯁ
ꯑꯃꯔꯛ ꯀꯥꯞꯄꯗꯗꯤꯀꯣ ꯈꯔ ꯐꯩꯌꯦ ꯑꯣꯗꯣ ꯁꯦꯀꯦꯟꯇꯥꯏꯝ ꯊꯥꯔꯠꯇꯥꯏꯝ ꯀꯥꯞꯄ ꯀꯥꯟꯗꯗꯤ ꯋꯥꯕꯅꯦ
ꯑꯗꯨ ꯑꯗꯨꯒꯤ ꯑꯗꯨ ꯍꯧꯖꯤꯛ ꯅꯪ ꯍꯥꯏꯔꯤꯕ ꯍꯤꯗꯥꯛꯇꯣ ꯑꯗꯨ ꯀꯥꯞꯇ꯭ꯔꯗꯤ ꯌꯥꯗꯕ꯭ꯔ
ꯍꯣꯏ ꯌꯥꯗꯕꯒꯤꯅꯦ
ꯂꯥꯁ ꯁ꯭ꯇꯦꯖꯀꯨꯝꯕꯗ ꯇꯧꯕ꯭ꯔꯥ ꯑꯗꯣ
ꯑꯗꯨ ꯀꯣ ꯁ꯭ꯇꯦꯖ ꯂꯥꯁꯇꯁꯨ ꯂꯥꯁꯇꯗꯤ ꯑꯗꯨꯝ ꯇꯧꯕꯁꯨ ꯂꯩꯌꯦ ꯍꯣꯏ ꯑꯗꯨꯕꯨ ꯎꯝ ꯂꯥꯁ ꯁ꯭ꯇꯦꯖ ꯅꯠꯇꯕ ꯁꯦꯀꯦꯟ ꯁ꯭ꯇꯦꯖ ꯊꯥꯔꯠ ꯁ꯭ꯇꯦꯖꯀꯨꯝꯕꯗꯣ ꯑꯣ ꯑꯗꯣ ꯍꯤꯗꯥꯛꯅ ꯐꯠ ꯇꯦ ꯍꯥꯏꯔꯗꯤ ꯑꯗꯨꯝ ꯀꯦꯃꯣ ꯀꯥꯞꯄꯅꯦ ꯑꯗꯨꯒ ꯀꯦꯟꯁꯔ ꯄꯦꯁꯦꯟꯗꯤ ꯑꯌꯥꯝꯕꯅ ꯀꯦꯃꯣ ꯀꯥꯞꯄꯅꯦ ꯀꯦꯟꯁꯔꯄꯦꯁꯦꯟ ꯂꯣꯏꯅꯃꯛ ꯀꯦꯃꯣ ꯀꯞꯄꯦꯗ ꯑꯗꯨꯕꯨ ꯀꯦꯟꯁꯔꯗꯤ ꯁꯥꯏꯂꯦꯟ ꯀꯤꯂꯔ ꯑꯣꯏꯕꯅꯤꯅꯀꯣ ꯈꯪ ꯗꯦꯕ ꯑꯩꯈꯣꯏ ꯑꯩꯈꯣꯏꯒꯤ ꯕꯣꯗꯤꯗ ꯂꯩꯔꯝꯕꯗꯣ ꯑꯩꯈꯣꯏ ꯗꯤꯇꯦꯛ ꯇꯧꯕ ꯉꯝꯗꯦꯅ ꯑꯩꯈꯣꯏꯁꯨ ꯁꯤꯝꯇꯣꯝ ꯂꯩ ꯇꯦꯕꯥꯁꯤꯗꯤ ꯀꯨꯏꯔꯛꯄ ꯀꯥꯟꯗ ꯑꯩꯈꯣꯏ ꯏꯁꯥꯗ ꯀꯨꯏꯔꯛꯅ ꯂꯩꯔꯛꯄ ꯀꯥꯟꯗ ꯁꯤꯝꯇꯣꯝ ꯍꯧꯔꯛꯄꯅꯦꯕ ꯑꯗꯨꯀꯥꯟꯗꯗꯤ ꯑꯗꯨꯝ ꯁ꯭ꯇꯦꯖ ꯑꯅꯤ ꯑꯍꯨꯝ ꯑꯗꯨꯝ ꯁꯨꯔꯦ ꯑꯗꯨꯗꯤ ꯎꯄꯥꯏ ꯂꯩꯇ꯭ꯔꯦ ꯑꯗꯨꯨꯝ ꯀꯦꯃꯣ ꯀꯥꯞ ꯇ꯭ꯔꯗꯤ ꯑꯗꯨꯅꯤꯗ
ꯑꯩꯅ ꯃꯃꯤꯡ ꯐꯥꯎ ꯇꯥꯕꯗ ꯀꯥꯞꯄꯗ ꯌꯥꯝ ꯅꯥꯒꯗꯕ ꯃꯥꯜꯂꯦꯗ
ꯍꯤꯗꯥꯛꯇꯨꯀꯣ ꯌꯥꯝ ꯀꯟꯕꯅꯦ
ꯑꯁ ꯑꯗꯨꯅꯦꯕ ꯍꯦꯛꯇ ꯀꯥꯞꯄꯗ ꯈꯪꯔꯝꯒꯅꯤꯕꯀꯣ
ꯎꯝ ꯀꯥꯞꯄꯗꯀꯣ ꯎꯝ ꯈꯔꯗꯤ ꯑꯣꯁꯨ ꯑꯣꯑꯦ
ꯎꯝ
ꯑꯗꯨꯒꯤ ꯑ ꯍꯣꯏ ꯍꯤꯗꯥꯛꯇꯣ ꯍꯤꯗꯥꯛꯇꯤ ꯌꯥꯝ ꯀꯜꯂꯦ ꯑꯗꯨꯒꯤ ꯀꯦꯃꯣ ꯀꯥꯞꯇꯕ ꯀꯦꯃꯣ ꯀꯥꯞꯇ꯭ꯔꯤꯉꯩꯗ ꯑꯣꯟꯅꯤꯡꯗꯕꯒꯤꯀꯣ ꯍꯤꯗꯥꯛ ꯀꯥꯞ ꯀꯥꯞꯄꯅꯦ
ꯎꯝ
ꯅꯠꯇ꯭ꯔꯗꯤ ꯑꯣꯅꯤꯡꯕꯅꯦꯕ ꯎꯝ ꯗꯤꯖꯤꯅꯦꯁ ꯀꯣꯛ ꯉꯥꯎꯔꯒ ꯀꯩꯀꯥ ꯇꯧꯕꯅꯦꯕ
ꯎꯝ
ꯑꯗꯨꯒꯤ ꯋꯥꯗꯤ ꯋꯥꯏ ꯑꯗꯨꯒ ꯑꯁ ꯈꯪꯗꯦ ꯑꯗꯨꯝ ꯑꯁ ꯈꯪꯗꯦ ꯑꯩꯁꯨ ꯑꯗꯨꯝ ꯌꯦꯡꯗ ꯄꯤ ꯄꯤ ꯇꯥꯅꯔꯛꯄꯅꯦ
ꯇꯨꯡꯗꯗꯤ ꯅꯣꯏꯗꯤ ꯑꯗꯨꯒꯨꯝꯕ ꯂꯥꯏꯅ ꯆꯠꯃꯤꯟꯅ ꯅꯆꯥꯅꯁꯨ ꯌꯣꯛꯄꯗꯗꯤ ꯌꯥꯝ ꯅꯨꯡꯉꯥꯏꯔꯝꯅꯤꯅꯦ
ꯍꯩꯁ ꯈꯪꯗ꯭ꯔꯦꯗ
ꯍꯥꯏꯗꯤ ꯅꯣꯏꯗꯤ ꯑꯁꯤꯒꯨꯝꯕ ꯂꯥꯏꯟꯗ ꯆꯠꯄꯅꯤꯅꯀꯣ
ꯎꯝ
ꯑꯗꯨꯝ ꯏꯂꯥꯏ ꯂꯥꯏꯅ ꯈꯪꯖ
ꯎꯝ ꯑꯗꯨꯒ ꯁꯤꯒꯤ ꯂꯥꯏꯅꯥꯗꯤ ꯏꯅꯥ ꯈꯨꯟꯕ ꯃꯤꯒꯤ ꯂꯩꯏꯅꯥꯅꯦ
ꯑꯣ ꯑꯗꯨ ꯑꯣꯏꯕ꯭ꯔꯥ
ꯍꯣꯏ ꯍꯥꯏꯕꯤꯗꯤ ꯀꯣ ꯀꯦꯟꯁꯔꯒꯤ ꯍꯧꯖꯤꯛ ꯃꯣꯏꯒꯤ ꯍꯤꯗꯥꯛ ꯑꯄꯤꯛꯄꯗꯀꯣ
ꯎꯝ
ꯂꯤꯁꯤꯡ ꯑꯅꯤ ꯑꯍꯨꯝ ꯃꯔꯤ ꯃꯉꯥ ꯍꯦꯜꯂꯦꯕ ꯏꯟꯖꯦꯛꯁꯟꯗ ꯑꯗꯣ ꯑꯗꯨꯒꯤ ꯗꯨꯝ ꯇꯥꯡꯉꯦꯕ ꯍꯤꯗꯥꯛꯁꯤꯡꯗꯣ ꯇꯥꯡꯕꯅꯤ ꯀꯦꯟꯁꯔꯒꯤꯀꯣ ꯑꯗꯨꯒꯤ ꯑꯩꯈꯣꯏꯅ ꯍꯥꯏ ꯍꯥꯏꯔꯤꯅꯦ ꯀꯦꯟꯁꯔꯒꯤ ꯍꯤꯗꯥꯛ ꯀꯦꯟꯁꯔꯒꯤ ꯂꯥꯏꯅꯥꯗꯤ ꯃꯤ ꯏꯅꯥꯛ ꯈꯨꯟꯕꯒꯤ ꯂꯥꯏꯅꯥꯅꯦ
ꯌꯥꯕꯖꯥꯠꯅꯦ ꯅꯣꯏꯁꯨ ꯐꯖꯅ ꯃꯤꯡꯒ ꯊꯣꯜꯂꯝꯃꯤꯅ
ꯍꯥꯏꯕꯗꯤ ꯑꯩꯈꯣꯏꯁꯨ ꯑꯗꯨ ꯁꯤꯒꯤ ꯂꯥꯏꯟ ꯇꯝꯃꯦ ꯍꯥꯏꯕ ꯋꯥꯅꯦ ꯑꯩꯈꯣꯏꯁꯨ ꯑꯗꯨꯝ ꯃꯤ ꯑꯣꯏꯕꯒꯤꯀꯣ ꯑꯁ ꯇꯜꯂꯦꯕ ꯈꯪꯉꯦꯕ
ꯎꯝ
ꯅꯥꯗꯤ ꯅꯥꯕꯅꯦ ꯑꯗꯨꯒ ꯃꯣꯏꯗꯣ ꯈꯪꯗꯦ ꯋꯥꯗꯤ ꯋꯥꯕꯅꯦ ꯈꯔꯗꯤ ꯀꯞꯄ꯭ꯔꯒ ꯂꯥꯎꯔꯒꯁꯨ ꯂꯩ
ꯑꯩꯅ ꯇꯜꯂꯤꯁꯦ ꯑꯗꯨꯗꯅꯤꯅꯦ
ꯋꯥꯗꯤ ꯋꯥꯕꯅꯦ ꯑꯗꯨꯒ
ꯅꯣꯏ ꯄꯥꯎ ꯌꯥꯝ ꯋꯥꯔꯝꯅꯤꯅꯦ
ꯎꯝ ꯋꯥꯗꯤ ꯋꯥꯌꯦ
ꯎꯝ
ꯑꯗꯨꯒ ꯑꯩꯈꯣꯏꯒꯤ ꯏꯁꯥꯗꯨꯁꯨ ꯌꯥꯝꯅ ꯁꯣꯟꯍꯜꯂꯦꯕ ꯍꯥꯏꯕꯗꯤ ꯍꯤꯗꯥꯛꯇꯣ ꯀꯟꯕꯅꯤꯅꯀꯣ
ꯑꯍꯥꯎ ꯑꯍꯥꯎꯕ ꯌꯥꯝ ꯆꯥꯎꯀꯣ
ꯑꯁ ꯈꯪꯗꯦ
ꯅꯣꯏ ꯍꯛꯆꯥꯡ ꯁꯣꯛꯄ ꯌꯥꯗꯦꯕ ꯅꯣꯏꯗꯤ ꯄ꯭ꯔꯖꯥ ꯃꯌꯥꯝꯒꯤ ꯈꯨꯂꯥꯏ ꯈꯨꯠꯂꯥꯏꯅꯤꯕꯀꯣ ꯑꯗꯨꯒꯤ ꯅꯣꯏ ꯁꯣꯛꯄ ꯌꯥꯗꯦ
ꯈꯪꯗ꯭ꯔꯦ ꯑꯗꯨꯒꯤ ꯑꯗꯨꯝ ꯑꯩꯈꯣꯏꯒꯤ ꯑꯣꯖꯥꯁꯤꯡꯅ ꯇꯥꯛꯄꯤꯕꯗꯤ ꯑꯩꯈꯣꯏꯒꯤ ꯎꯝ ꯑꯩꯈꯣꯏꯁꯦ ꯄ꯭ꯔꯣꯐꯦꯁꯅꯦꯜ ꯑꯣꯏꯒꯗꯕꯅꯦ ꯀꯩꯀꯥ ꯌꯥꯝ ꯇꯥꯛꯑꯦꯕꯀꯣ
ꯎꯝ
ꯑꯗꯨꯕꯨ ꯉꯝꯗꯕꯅꯤ ꯈꯪꯕ ꯍꯥꯏꯕꯗꯤ ꯄꯦꯁꯦꯟꯗꯣ ꯅꯥꯔꯒ ꯈꯔ ꯎꯝ ꯑꯍꯟꯒꯨꯝꯕ ꯀꯩꯀꯥꯒꯨꯝꯕ ꯀꯥꯞ ꯑꯣꯏꯔꯤꯗꯨ ꯑꯩꯈꯣꯏꯁꯨ ꯄꯤ ꯇꯥꯔꯛ ꯏꯕ ꯈꯥꯡꯕ ꯉꯝꯗꯕ ꯎꯕꯗꯣ
ꯎꯝ
ꯑꯗꯨ ꯈꯣꯏꯁꯨ ꯇꯧ ꯀꯔꯤ ꯇꯧꯁꯤꯔꯥ ꯈꯪꯗꯦ ꯑꯗꯨ ꯑꯗꯨꯝ ꯑꯩꯈꯣꯏꯁꯨ
ꯅꯨꯄꯥꯕ ꯁꯨꯃꯥꯏꯅ ꯋꯥꯈꯜ ꯀꯩꯅꯣ ꯇꯧꯒ ꯏꯇꯝ ꯂꯥꯏꯕ ꯅꯣꯏꯗꯤ ꯇꯧꯐꯝ ꯌꯥꯝ ꯊꯣꯛꯈꯤꯗ
ꯍꯣꯏ ꯑꯗꯨꯝ ꯍꯣꯏ ꯃꯣꯏꯒꯤ ꯃꯃꯥꯡꯗꯗꯤ ꯄꯨꯔꯥ ꯀꯥꯞꯄ꯭ꯔꯒ ꯀꯩꯀꯥꯗꯤ ꯇꯧꯋꯦ ꯑꯗꯨ ꯑꯣꯏꯔꯁꯨꯀꯣ